ꯍꯜꯂꯣ ꯇꯥꯏꯌꯦ
ꯀ꯭ꯔꯤ ꯇꯧꯔꯒ ꯂꯩꯕ꯭ꯔꯣ ꯀꯣꯜꯁꯨ ꯇꯧꯔꯛꯇꯦꯅꯦ ꯅꯪꯗꯤ
ꯈꯁꯤꯁꯦ ꯀꯩꯁꯨ ꯇꯧꯗꯦꯗ
ꯉꯁꯤ ꯅꯪ ꯕꯣꯔꯤꯡ ꯆꯨꯈ꯭ꯔꯕ꯭ꯔꯣ
ꯈꯤꯇꯪ ꯕꯣꯔꯤꯡꯗꯤ ꯆꯨꯕ ꯑꯗꯨꯒꯤ
ꯎꯝ ꯀ꯭ꯔꯤ ꯀ꯭ꯔꯤ ꯇꯧꯕ꯭ꯔꯥ ꯉꯁꯤ
ꯉꯁꯤꯁꯦ ꯑ ꯑꯗꯨꯝ ꯌꯨꯝꯗ ꯂꯩꯗꯥ ꯀꯔꯤꯁꯨ ꯇꯧꯗꯦ ꯉꯥꯏꯍꯥꯛꯇꯪꯗꯤ ꯏꯃꯥꯟꯅꯕ ꯈꯣꯏꯗ ꯆꯠꯂꯦ
ꯑꯣ ꯅꯪꯒꯤ ꯏꯃꯥꯟꯅꯕꯁꯨ ꯁꯤꯗ ꯂꯩꯕ꯭ꯔꯣ ꯅꯪꯒꯤ ꯃꯅꯥꯛꯇ ꯂꯩꯕ꯭ꯔꯥ
ꯑꯥ ꯑꯩꯒꯤ ꯌꯨꯝꯒꯤ ꯃꯅꯥꯛꯇ ꯀꯣ ꯂꯩꯕ
ꯑꯣ ꯉꯁꯤ ꯑꯩꯈꯣꯏꯅꯤ ꯄꯥꯎ ꯐꯥꯎꯅꯗꯦꯅꯦ ꯍꯧꯖꯤꯛ ꯑꯩꯁꯨ ꯆꯥꯛ ꯆꯥꯕ ꯂꯣꯏꯔꯒ ꯔꯦꯁ ꯇꯧꯔꯒ ꯂꯩꯌꯦ ꯆꯥꯛ ꯆꯥꯔꯕ꯭ꯔꯥ
ꯎꯝ ꯉꯁꯤ ꯆꯥꯛ ꯆꯥꯛꯆꯥꯔꯦ ꯉꯁꯤ
ꯑꯦ
ꯎꯝ ꯑꯂꯨꯒ ꯕꯦꯝꯕꯨ ꯁꯨꯠꯀ ꯆꯥꯏ ꯉꯁꯤ ꯑꯗꯨꯒ ꯊꯥꯡꯖꯤꯡ
ꯑꯣ ꯍꯥꯎꯒꯅꯤꯅꯦ ꯊꯥꯡꯖꯤꯡꯗꯤ ꯅꯪꯁꯨ ꯆꯥꯛ ꯌꯥꯝ ꯆꯥꯗꯕ ꯃꯥꯜꯂꯦꯀꯣ
ꯆꯥꯢꯗ ꯆꯥꯛ ꯍꯥꯞꯄꯦꯗ
ꯁꯨ ꯂꯩꯇꯦꯅꯦ ꯅꯪꯁꯦ ꯑꯗꯨ ꯗ ꯀꯣꯏꯕ ꯆꯠꯄꯗꯨ ꯅꯨꯡꯉꯥꯏꯕ꯭ꯔꯥ
ꯅꯨꯡꯉꯥꯏꯕ ꯅꯗꯦꯗꯥ ꯑꯗꯨꯝ ꯃꯣꯏꯒꯤ ꯉꯥꯛꯇ ꯆꯠꯂꯒ ꯃꯦꯡꯒꯣ ꯑꯃ ꯑꯅꯤ ꯆꯥꯕ ꯑꯗꯨꯒ ꯊꯣꯛꯂꯛꯄ
ꯑꯣ ꯖ ꯃꯣꯏꯗꯁꯨ ꯃꯦꯡꯒꯣ ꯂꯩꯕ꯭ꯔꯥ
ꯎꯝ ꯂꯩꯌꯦ ꯌꯥꯝꯅꯗꯤ
ꯑꯣ ꯑꯣ ꯐꯩꯅꯦ ꯃꯣꯏꯒꯤ ꯌꯨꯝꯗꯣ ꯆꯥꯎꯕ꯭ꯔꯥ ꯅꯠꯇ꯭ꯔꯒ
ꯎꯝ ꯄꯤꯛꯑꯦ ꯃꯣꯏꯒꯤꯗꯤ ꯑꯩꯈꯣꯏꯒꯤꯅ
ꯑꯣ ꯑꯣ ꯑꯣ
ꯃꯣꯏꯒꯤꯗꯤ ꯑꯁꯤ ꯆꯪꯂꯛꯄꯒꯨꯝꯕꯗ ꯆꯦꯌꯔꯒꯨꯝꯕꯁꯨ ꯂꯩꯇꯦꯅꯤ
ꯑꯣ ꯃꯣꯏꯒꯤ ꯕ꯭ꯂꯣꯛꯇꯣ ꯖꯣꯟ ꯀꯔꯤ ꯀꯧꯕ꯭ꯔꯥ ꯖꯣꯟ ꯋꯥꯟꯔꯥ
ꯖꯣꯟ ꯋꯥꯟ ꯅꯠꯇꯦ ꯖꯣꯟꯟ ꯋꯥꯟ ꯅꯠꯇꯦ ꯗ ꯖꯣꯟꯟ ꯊ꯭ꯔꯤ ꯃꯜ ꯂꯦ ꯈꯪꯗꯦ ꯖꯣꯟꯁꯨ
ꯑꯥ ꯑꯥ ꯑꯗꯨ ꯑꯩꯈꯣꯏꯒꯤꯗꯁꯨ ꯑꯦ ꯕꯤ ꯁꯤ ꯑꯗꯨꯝ ꯂꯩꯕ ꯃꯥꯜꯂꯦꯗ ꯑꯦ ꯕꯤ ꯁꯤ ꯑꯩꯈꯣꯏ ꯑꯦ ꯈꯣꯏꯅ ꯆꯥꯎꯕ ꯃꯥꯜꯂꯦ
ꯃꯣꯏꯒꯤ ꯕꯤ ꯑꯣꯏꯔꯕ꯭ꯔꯥ ꯑꯗꯨꯗꯤ ꯈꯪꯒꯅꯤ
ꯑ ꯕꯤꯔ ꯅꯠꯇ꯭ꯔꯒ ꯁꯤꯔ ꯑꯣꯏꯕ ꯃꯥꯜꯂꯦ ꯑꯗꯨꯗꯤ
ꯎꯝ ꯅꯈꯣꯟ ꯇꯥꯏ
ꯒꯔꯤ ꯂꯛꯄ꯭ꯔꯣ
ꯑ ꯀꯔꯤ
ꯎꯝ
ꯎ
ꯑꯁ ꯑꯩꯈꯣꯏꯁꯨ ꯃꯇꯝ ꯇꯥꯕ ꯈꯪꯗꯦꯅꯦ ꯉꯁꯤꯗꯤ ꯃꯇꯝꯗꯣ ꯊꯨꯅ ꯆꯠꯈ꯭ꯔꯦ ꯃꯣꯔꯅꯤꯡꯗꯒꯤ ꯍꯧꯖꯤꯛ ꯐꯥꯎꯕ ꯑꯩ ꯉꯁꯤ ꯑꯩꯈꯣꯏꯁꯨ ꯕꯦꯝꯕꯨ ꯁꯠꯒ ꯀꯥꯡꯁꯣꯏ ꯆꯥꯏꯅꯦ
ꯎꯝ
ꯃꯇꯝꯅꯤꯅꯀꯣ ꯍꯣꯏ ꯌꯥꯝ ꯍꯥꯎꯋꯦ ꯑꯩꯒꯤꯗꯤ ꯕꯦꯝꯕꯨꯁ ꯑꯗꯨꯗꯣ ꯌꯥꯝ ꯍꯧꯕꯅꯦ ꯑꯗꯨꯝ ꯆꯥꯅꯤꯡꯉꯤꯗ ꯕꯦꯝꯕꯨ ꯁꯨꯠꯗꯤ ꯕꯦꯝꯕꯨꯁꯨꯠ ꯗꯤ ꯐꯔꯃꯦꯟꯇꯦꯠ ꯑꯣꯏꯔꯁꯨ ꯍꯧꯕ ꯑꯗꯨꯒ ꯗ꯭ꯔꯥꯏ ꯇꯧꯕꯤꯔꯁꯨ ꯍꯥꯎꯕ ꯑꯗꯨꯝ ꯐ꯭ꯔꯦꯁꯇ ꯆꯥꯔꯁꯨ ꯍꯥꯎꯕꯀꯣ ꯑꯩꯒꯤꯗꯤ ꯐꯦꯚꯔꯤꯠ ꯑꯃꯅꯤꯗ ꯌꯦꯟꯁꯥꯡꯗ ꯕꯦꯝꯕꯨ ꯁꯨꯠꯒꯨꯝꯕ ꯂꯩꯔꯗꯤ ꯏꯟꯁꯥꯡ ꯍꯥꯎꯋꯦ ꯍꯥꯏꯕ ꯌꯥꯕꯅꯤ ꯑꯩꯗꯤ
ꯎꯝ
ꯑꯩꯅ ꯑꯥꯐꯇꯔꯅꯨꯟꯗꯁꯨ ꯑꯗꯨ ꯕꯦꯝꯕꯨ ꯁꯨꯠ ꯑꯃ ꯊꯣꯡꯉꯒ ꯆꯥꯈ꯭ꯔꯕꯅꯦ
ꯄꯤꯊꯣꯛꯑꯦꯕ
ꯎ
ꯅꯪꯗꯤ ꯋꯥꯛꯀꯤꯡ ꯆꯠꯂꯒ ꯂꯩꯕ꯭ꯔꯣ
ꯑꯥ ꯍꯧꯖꯤꯛꯇꯤ ꯋꯥꯀꯤꯡ ꯆꯠꯂꯒ ꯂꯩ
ꯑꯣ ꯑꯣ ꯅꯨꯡꯉꯥꯏꯅꯦ ꯍꯧꯖꯤꯛꯇ ꯉꯥꯏꯔꯤꯕ꯭ꯔꯣ ꯆꯥꯛ ꯆꯥꯕꯁꯦ
ꯎꯝ ꯈꯤꯠ ꯇꯪꯗꯤ ꯑꯣꯏꯈꯔꯦ
ꯅꯪꯒꯤ ꯃꯇꯝꯁꯨ ꯇꯥꯔꯅꯤꯀꯣ
ꯎꯝ
ꯎꯝ ꯎꯝ ꯅꯨꯃꯤꯠ ꯑꯅꯤ ꯈꯛꯇ ꯂꯩꯔꯦ ꯅꯨꯃꯤꯠ ꯑꯃ ꯉꯁꯤꯗꯤ ꯉꯁꯤ ꯄꯥꯗ꯭ꯔꯗꯤ ꯅꯨꯃꯤꯠ ꯑꯃꯈꯛꯇ ꯂꯩꯅꯦ
ꯎꯝ
ꯑꯁ ꯅꯪ ꯆꯠꯈ꯭ꯔꯗꯤ ꯕꯣꯔꯤꯡ ꯆꯨꯅꯤ ꯑ ꯂꯥꯛꯑꯗꯤ ꯅꯨꯡꯉꯥꯏꯒꯅꯤ ꯂꯩꯁꯥꯃꯤꯒꯨꯝꯕꯁꯨ ꯑꯃ ꯂꯥꯛꯑꯔꯗꯤ ꯅꯨꯡꯉꯥꯏꯒꯅꯤ ꯅꯨꯄꯥ ꯃꯆꯥ ꯂꯩꯕꯁꯦ ꯌꯥꯝ ꯅꯨꯡꯉꯥꯏꯕ ꯏꯊꯅ ꯈꯔ ꯆꯥꯎꯔꯤꯗꯤꯀꯣ ꯌꯥꯕ ꯑꯗꯨ ꯃꯥꯗꯤ ꯑꯉꯥꯡ ꯌꯥꯝꯅ ꯑꯉꯥꯡ ꯑꯣꯏꯦ ꯑꯄꯥꯎ ꯆꯟ ꯆꯥꯟꯄꯥ ꯂꯩꯕꯒꯤ ꯈꯔ ꯅꯨꯡꯉꯥꯏ ꯅꯄꯤꯒꯥꯛ ꯇꯂ ꯏꯗꯤ ꯀꯣ ꯑꯁ ꯀꯔꯤꯅꯣ ꯃꯤꯅ ꯑꯗꯨꯝ ꯇꯧꯋꯦ ꯇꯧꯋꯦ ꯍꯥꯏꯕꯒꯨꯝꯕ ꯑꯗꯨꯝ ꯋꯥꯈꯥꯎꯗꯀꯣ ꯅꯨꯡꯉꯥꯏꯇꯕꯅꯦ ꯋꯥꯈꯥꯎ ꯅꯨꯄꯥꯁꯦ ꯌꯥꯝ ꯐꯥꯕꯅꯦ ꯎꯝ ꯑꯗꯨ ꯅꯪꯒꯤ ꯏꯃꯥꯅ ꯑ ꯅꯪꯒꯤ ꯏꯃꯥꯅ ꯀꯔꯤ ꯀꯔꯤ ꯁꯦꯝꯕꯤꯌꯦ ꯍꯥꯏꯕ꯭ꯔꯥ ꯅꯪꯒꯤ
ꯆꯤꯛꯦꯟ ꯒꯤ ꯄꯤ ꯀꯧꯁ꯭ꯔꯥ ꯑꯗꯨꯒ ꯁꯛꯀꯪꯒꯨꯝꯕ
ꯑꯥ
ꯑꯗꯨꯒ ꯉꯥꯔꯤ ꯃꯔꯤꯒꯤ ꯆꯠꯅꯤꯁꯨ ꯍꯥꯞꯀꯅꯤ ꯍꯥꯏꯕꯅꯤ
ꯑꯣ ꯑꯣ ꯑꯗꯨ ꯅꯪ ꯆꯥꯅꯤꯡꯕ꯭ꯔꯥ ꯉꯥꯔꯤꯒꯤ ꯆꯠꯅꯤꯁꯨ
ꯑꯗꯨꯝ ꯌꯥꯝꯗꯤ ꯁꯥꯥꯅꯤꯡꯗꯦ ꯑꯗꯨꯕꯨ ꯈꯤꯇꯪ ꯈꯤꯇꯪꯗꯤ ꯆꯥꯕ ꯌꯥꯏꯅ ꯌꯦꯟꯁꯥꯡ ꯆꯥꯕ ꯅꯨꯡꯉꯥꯏꯗ꯭ꯔꯗꯤ
ꯑꯥ ꯍꯣꯏ ꯍꯣꯏ ꯅꯪꯅ ꯆꯥꯅꯤꯡꯕ ꯑꯗꯨꯝ ꯍꯥꯏꯕꯤꯈꯣ
ꯑꯥ
ꯃꯔꯣꯛꯀꯨꯝꯕ ꯃꯔꯣꯛꯇꯤ ꯅꯪ ꯆꯠꯅꯤꯡꯗꯦ ꯃꯔꯣꯛꯀꯤ ꯃꯣꯏꯅ ꯁꯦꯝꯗꯣ ꯏꯆꯦ ꯈꯣꯏ ꯑꯩꯈꯣꯏꯅ ꯁꯦꯝꯕꯗꯣ ꯃꯔꯣꯛꯒꯤ ꯄꯤꯀꯜꯁꯀꯨꯝꯕ
ꯑꯗꯨꯕꯗꯤ ꯍꯩꯅ ꯑꯗꯨꯗ
ꯑꯣꯥ ꯌꯥꯝ ꯍꯥꯎꯋꯏꯅꯗꯤ ꯍꯅꯦ ꯃꯣꯏꯅ
ꯎꯝ
ꯃꯣꯏ ꯆꯥꯔꯁꯨ ꯍꯧꯖꯤꯛꯇꯤ ꯀꯅꯥ ꯀꯅꯥꯒ ꯂꯩꯕ꯭ꯔꯥ
ꯑꯁ ꯑꯁꯤꯗ ꯑꯩꯒꯤꯅꯦꯦꯛ ꯐꯌꯨ ꯑꯃꯒ ꯂꯩꯅꯦ
ꯎꯝ
ꯍꯣꯏ ꯅꯤꯐꯤꯌꯨ ꯑꯗꯨꯝ ꯂꯩꯕꯅꯦ ꯉꯁꯤꯗꯤ
ꯍ
ꯃꯥꯒꯤ ꯂꯥꯏꯔꯤꯛ ꯄꯥꯕ ꯇꯝꯗ꯭ꯔꯒ ꯃꯥꯁꯦ ꯏꯂꯦꯛꯁꯦꯟꯗꯣ ꯀꯧꯈ꯭ꯔꯕ ꯑꯃꯨꯛꯀ ꯏꯂꯦꯐꯦꯟ ꯏꯁꯄꯦꯂꯤꯡ ꯑꯃꯨꯛ ꯄꯪ ꯀꯧꯕꯒꯤ ꯑꯩꯅ ꯍꯥꯏ ꯍꯥꯏꯈ꯭ꯔꯕꯅꯦ ꯅꯪ ꯆꯥꯛ ꯆꯥꯒꯅꯤ ꯍꯥꯏꯈ꯭ꯔꯕꯅꯦ ꯑꯗꯨꯒꯤ ꯃꯥꯁꯦ ꯈꯔ ꯈꯔꯗꯤ ꯀꯥꯞꯅꯤꯡꯕ ꯃꯥꯜꯂꯦ
ꯍꯧꯖꯤꯛꯇꯤ ꯀꯥꯝꯅꯤꯡꯗ꯭ꯔꯦ ꯀꯞꯇꯤ ꯀꯞꯇꯦ ꯑꯗꯨ ꯑꯣꯏꯔꯁꯨ ꯈꯔ ꯈꯔ ꯀꯞꯅꯤꯡꯕꯀꯣ ꯃꯥꯒꯤ ꯃꯁꯛ ꯌꯦꯡꯈ꯭ꯔꯒ ꯀꯔꯤꯁꯨ ꯍꯥꯏꯗꯕ ꯎ ꯅꯤꯡꯉꯥꯏꯁꯦ ꯇꯟꯕꯅꯦ ꯀꯟꯕꯅꯦ ꯑꯩꯈꯣꯏ ꯑꯩꯈꯣꯏ ꯑꯉꯥꯡꯁꯤꯡꯁꯦ ꯅꯤꯡꯉꯥꯏꯗꯤ ꯀꯟꯈ꯭ꯔꯕ ꯖꯠꯅꯦ ꯂꯣꯏꯅꯃꯛ ꯅꯪꯁꯨ ꯍꯌꯦꯡꯗꯤ ꯂꯥꯏꯔꯤꯛ ꯇꯝꯕ ꯇꯧꯔꯁꯤ ꯅꯨꯄꯥꯕꯨ ꯂꯥꯎꯔꯒ ꯑꯩꯈꯣꯏ ꯌꯨꯝꯗ
ꯇꯝꯕ ꯍꯩꯗꯦꯅꯦ ꯑꯩꯈꯣꯏꯗꯤ
ꯃꯣꯏꯕꯨ ꯀꯣꯔꯁ ꯇꯧꯕꯁꯨ ꯈꯪꯗꯦ
ꯎꯝ ꯇ꯭ꯔꯥꯏ ꯇꯧꯒꯗꯕꯅꯦ ꯅꯪ ꯂꯨꯍꯣꯡ ꯂꯨꯍꯣꯡꯕ ꯃꯇꯝꯗ ꯈꯪꯅꯤꯡꯉꯥꯏ
ꯑ ꯑꯗꯨ ꯅꯩꯅꯗ
ꯎꯝ ꯍꯣꯏ ꯋꯥꯠꯂꯤꯗ
ꯌꯥꯝ ꯎꯝ
ꯍꯧꯖꯤꯛꯇꯤ ꯅꯣꯏꯁꯨ ꯑꯉꯥꯡ ꯑꯣꯏꯔꯤꯛꯏꯗ
ꯎꯝ
ꯑꯉꯥꯡꯅꯤ ꯍꯥꯏꯅ ꯑꯗꯨꯝ ꯈꯜꯂꯒ ꯂꯩꯕꯅꯤꯅ ꯅꯣꯏꯕꯨ ꯑꯩꯈꯣꯏ ꯑꯉꯥꯡ ꯑꯣꯏꯔꯤꯉꯩꯗ ꯅꯪꯁꯨ ꯆꯟꯆꯥꯟ ꯃꯥꯟꯕꯅꯦ ꯍ
ꯈꯤꯇꯪꯗꯤ ꯐꯔꯝ ꯐꯔꯝꯃ ꯃꯥꯜꯂꯦꯗ
ꯍꯣꯏ ꯑꯗꯨ ꯑꯗꯨꯒꯨꯝꯕꯗꯤ ꯐꯔ ꯅꯠꯇ꯭ꯔ ꯑꯩꯅ ꯍꯥꯏꯕꯗꯤ ꯃꯤꯠꯀꯨꯝꯕꯗ ꯑꯁꯤ ꯌꯥꯝ ꯂꯩꯕꯗꯣ ꯃꯥꯟꯅꯕꯅꯤ ꯌꯦꯡꯗꯤ ꯑꯩꯗꯤ ꯑꯗꯨꯝ ꯅꯤꯡꯁꯤꯡꯕꯅꯤꯗ
ꯑꯁ ꯀꯥꯡ ꯌꯥꯝꯕꯒꯤ ꯑꯩꯈꯣꯏꯗꯗꯤꯀꯣ ꯌꯥꯗ ꯑꯗꯨꯕꯅꯤ ꯀꯔꯤ ꯁ ꯇꯣꯕꯗꯦ ꯀꯪꯉ ꯌꯥ ꯅ ꯂꯩꯌꯦꯦ ꯅꯣꯏꯗꯨꯁꯨꯀ ꯂꯩꯕ꯭ꯔꯣ
ꯎꯝ ꯌꯥꯝ ꯂꯩꯑ ꯑꯗꯨ ꯋꯥꯛꯀꯤꯡ ꯆꯠꯂꯁꯨ ꯑꯗꯨꯝ ꯋꯀꯤꯡ ꯆꯠꯂꯒ ꯑꯗꯨꯝ
ꯍ
ꯇꯣꯞ ꯇꯣꯞꯄ ꯌꯥꯗꯣꯏꯅꯦ ꯑꯗꯨꯝ ꯆꯠꯀꯗꯕꯅꯦ ꯑꯗꯨ ꯅꯠꯇ꯭ꯔꯗꯤ ꯀꯥꯡꯅ
ꯍꯣꯏ ꯑꯁ ꯌꯨꯝꯗ ꯐꯝꯕ ꯌꯥꯗꯦꯅꯦ ꯐꯦꯟ ꯊꯥꯔꯁꯨ ꯀꯥꯡꯁꯦ ꯆꯠꯇꯦꯅꯦ ꯀꯥꯡ ꯀꯩꯁꯨ ꯆꯠꯇꯦ ꯑꯗꯨꯝ ꯂꯩꯔꯒ ꯂꯩ ꯀꯥꯡꯁꯦ ꯆꯟ ꯆꯥꯟꯕꯨ ꯌꯥꯝ ꯅꯨꯡꯁꯤꯕ ꯃꯥꯜꯂꯦꯅꯦ
ꯌꯥ
ꯈꯪꯁꯦ ꯑꯩꯈꯣꯏꯅ ꯐ꯭ꯌꯨꯕꯨ ꯌꯥꯝꯅ ꯁꯤꯕ ꯃꯥꯥꯟꯅꯤꯅꯦ ꯀꯅꯥꯏ ꯈꯝ꯭ꯔꯣ ꯁ ꯆꯠꯇꯅꯦ ꯑꯗꯨꯝ ꯂꯏꯅꯦ
ꯎꯝ ꯎ ꯑ ꯑ
ꯃꯤ ꯂꯞꯄ꯭ꯔꯕ
ꯑ ꯍꯧꯖꯤꯛ ꯃꯤ ꯂꯥꯛꯑꯦ ꯑꯩꯈꯣꯏꯒꯤ ꯑꯪꯀꯜꯒꯤ ꯑꯪꯀꯜꯗꯨ ꯄꯁꯜꯂꯛꯑꯦ ꯃꯄꯥꯟꯗ ꯐꯝꯔꯒ ꯂꯩꯌꯦꯃ
ꯍ
ꯎ
ꯅꯪꯁꯨ ꯁꯥꯎꯠ ꯏꯟꯗꯤꯌꯥꯟꯒꯤ ꯃꯨꯚꯤ ꯑꯃ ꯌꯦꯡꯕ꯭ꯔꯥ
ꯑ ꯁꯥꯎꯠ ꯏꯟꯗꯤꯌꯥꯟ ꯃꯨꯚ ꯎꯝ ꯑꯗꯨꯝ ꯌꯦꯡꯉꯦ
ꯑꯣ
ꯎꯝ ꯐꯖꯩꯌꯦ ꯌꯥꯝ ꯐꯖꯩꯅꯦ
ꯎꯝ
ꯑꯗꯨ ꯎꯝ
ꯣ ꯍꯧꯖꯤꯛꯛꯇꯝꯗꯤ ꯌꯦꯡꯗ꯭ꯔꯦꯒ ꯁꯥꯎꯠ ꯏꯟꯗꯤꯌꯥ ꯆꯠꯇ꯭ꯔꯤꯉꯥꯗ ꯌꯦꯡꯉꯦ ꯁꯥꯎꯠ ꯏꯟꯗꯤꯌꯥ ꯆꯠꯂꯒ ꯌꯦꯡꯗ꯭ꯔꯦ
ꯈꯁꯅꯤ ꯏꯂ ꯀꯥꯟ꯭ꯔꯤ ꯌꯦꯟ꯭ꯔꯦ ꯈꯤꯃꯣꯏꯒꯤ ꯏꯗꯤꯠꯀꯨꯝꯕꯁꯦ ꯐꯖꯗ꯭ꯔꯦꯕ
ꯍꯣꯏ ꯎꯝ